ꯍꯜꯂꯣ
ꯎꯝ
ꯇꯔꯔꯕꯣ
ꯇꯥꯏ
ꯀꯩꯗꯔꯃꯤꯔ꯭ꯔꯣ ꯍꯥꯥ
ꯂꯩꯔꯨꯖꯔꯨꯕ
ꯅꯣꯡ ꯆꯨꯗ꯭ꯔꯥ
ꯇ꯭ꯔꯨꯗꯦ ꯃꯥꯡꯉꯤ
ꯁꯤꯗꯗꯤ ꯅꯣꯡ ꯊꯤꯂꯤ ꯊꯤꯂꯤ ꯁꯨꯕ ꯍꯦꯗ ꯇꯧꯔꯛꯑꯦꯅꯦ
ꯆꯨꯔꯝꯃꯦ ꯑꯗꯨꯃꯥꯏꯅꯗꯤ ꯍꯥꯏꯗꯤ ꯃꯈꯣꯟ ꯊꯣꯛꯇꯕꯤꯗ ꯁꯨꯕꯗꯣ
ꯎꯝ ꯉꯔꯥꯡ ꯑꯍꯤꯡꯁꯨ ꯈꯔ ꯆꯨꯔꯝꯃꯤꯅꯤ ꯁꯋꯥꯏꯁꯦ ꯄꯨꯆꯠ ꯆꯣꯠꯂꯝꯃꯤ ꯑꯗꯨꯏ ꯆꯨꯔꯝꯗ꯭ꯔꯣ
ꯎꯗꯇꯩꯗ
ꯁꯥ ꯊꯣꯡꯒꯦꯠꯇ ꯊ꯭ꯔꯥꯎ
ꯊꯣꯡꯒꯦꯔ
ꯊꯔꯣꯏ ꯈꯔ ꯈꯨꯟꯖꯕꯟꯗ ꯊꯔꯣꯏꯈꯟ ꯕꯕꯥꯟ ꯊꯦ
ꯈꯨꯟꯇꯦ ꯈꯨꯟꯇꯦ
ꯍꯔꯣꯏꯒ ꯑꯝꯇ ꯑꯣꯀꯝꯇ ꯊꯣꯡꯒꯥꯏꯗ꯭ꯔꯗꯤ
ꯑꯣ ꯅꯪ ꯑꯣ ꯑꯣ ꯅꯪꯅ ꯈꯔ ꯂꯩꯔꯣ ꯊꯥꯔꯣꯏ ꯑꯣꯏꯅꯅꯦꯍ ꯄꯣꯔꯛꯑꯒꯦ
ꯊꯔꯣꯏꯒ ꯑꯩꯣꯏꯅ ꯆꯥ ꯌꯥꯔꯦ ꯑꯗꯨꯗꯤ
ꯆꯔꯣ ꯆꯂꯣ
ꯊꯔꯣꯏꯗꯤ ꯁꯤꯗ ꯌꯣꯜꯂꯤꯅꯤ ꯑꯗꯨꯣ ꯑꯣꯛꯂꯒ ꯍꯥꯞꯆꯤꯟ ꯌꯥꯔꯣꯏꯗ꯭ꯔꯣ
ꯅꯅꯨ ꯆꯥ ꯀꯗ ꯏꯗ
ꯉꯥꯅꯨꯗꯣ ꯃꯄꯨꯝ ꯍꯧꯖꯤꯛ ꯌꯥꯝꯃꯅꯤꯅꯦ ꯃꯤ ꯑꯃꯅꯤꯅꯤꯇꯪꯗꯤꯗ
ꯑꯣꯍ ꯍꯧꯖꯅ
ꯑꯩ ꯆꯥꯛꯍꯧꯁꯤꯗꯧꯅ ꯍꯥꯏꯁꯦ
ꯑ
ꯃꯄ ꯃꯃꯗ ꯕꯤꯀꯤ ꯑꯣꯏꯅ ꯇꯧꯎꯗꯦ
ꯑꯣꯕꯦꯜꯅꯦ ꯀꯥꯏꯗꯒꯦ
ꯑꯣꯕꯦꯜ ꯂꯩ ꯀꯩꯅꯣ
ꯕꯦꯝ
ꯌꯥꯁꯨꯨ
ꯑ ꯑꯦꯁꯣ ꯈꯗ ꯑꯣꯕꯦꯟ ꯇꯧꯔꯕꯅꯤꯅ
ꯏꯁꯇꯤꯝ ꯇꯧ ꯆꯥꯗꯕꯅꯤ ꯀꯩꯅꯣ
ꯀꯩꯅꯣ ꯅꯣꯏꯒꯤ ꯂꯧ ꯎꯅꯔꯕꯣ
ꯎꯅꯗ꯭ꯔꯤꯗ ꯑꯁ ꯁꯣꯝꯒꯤ ꯌꯨꯝ ꯃꯅꯥꯛꯀꯤꯗꯤ ꯏꯁꯤꯡ ꯈꯨꯟꯒꯤ ꯏꯁꯤꯡꯁꯤꯡꯤꯡꯒ ꯂꯩꯌꯦ ꯇꯨꯔꯦꯟꯗꯒꯤ ꯑꯗꯨ ꯊꯥꯗꯩ ꯍꯥꯏꯕꯅꯤ ꯑꯗꯨ ꯑꯗꯨꯒ ꯎꯕ ꯌꯥꯔꯅꯤ ꯁꯦꯛꯇꯥꯒꯤꯗꯨꯒꯗꯤ ꯑꯗꯨꯒ ꯑꯁꯣꯝꯒꯤ ꯃꯅꯨꯡꯒꯤꯗꯨꯗꯤ ꯈꯪꯗꯦ ꯀꯃꯥꯏꯅ ꯇꯧꯗꯣꯏꯅꯣ ꯀꯪꯅ ꯍꯨꯜꯂꯅꯤ ꯍꯥꯏ ꯀꯅ ꯂꯥꯛꯂ ꯖꯔ ꯐꯨꯅꯕ ꯍꯧꯈꯤꯕ ꯆꯤꯅꯤ ꯀꯣꯛ ꯅꯣꯡꯈ꯭ꯔꯗꯤ ꯍꯧꯔꯦ
ꯃꯣꯏꯥꯏ ꯁꯣꯝ ꯁ꯭ꯋꯥꯏꯗꯤ ꯍꯧꯔꯕꯅꯦ ꯑꯩꯈꯣꯏ ꯁꯣꯝ ꯁ꯭ꯋꯥꯏꯗ ꯅꯣꯡ ꯇꯥ ꯇꯥꯁꯨ ꯇꯥꯗꯅ
ꯃꯣꯏ ꯍꯅ ꯀꯃꯥꯏꯅ ꯇꯧꯖꯥꯅꯣ ꯈꯔ ꯇ ꯍꯥꯏꯦ
ꯆꯡ ꯇꯔ ꯌꯦ ꯇ ꯑꯅꯨꯄꯂꯤꯦꯗꯤ
ꯍꯣꯏꯗꯤ ꯐꯧ ꯒꯥꯗꯤ ꯐꯔ ꯂꯩꯔꯕꯅꯤꯗ
ꯌꯥꯟ ꯇꯥꯇ
ꯌꯥꯝꯗ꯭ꯔꯕꯗ ꯀꯩꯅꯣꯃꯨꯛ ꯆꯥꯡ ꯂꯩꯃꯤꯗꯧ ꯃꯥꯜꯂꯦ ꯐꯝ ꯈꯟꯕꯗ ꯁꯤ ꯇꯦꯟ ꯆꯥ
ꯒꯞꯁꯞꯇꯣ ꯁ ꯇꯧꯔꯅꯕ
ꯏꯂꯦꯟꯦꯟꯗ ꯃꯥ
ꯒꯝꯁꯞꯇꯣ ꯌꯦꯡꯅꯤꯡꯗꯕꯦ
ꯁꯤꯦ ꯍꯌꯦꯡꯋꯥꯏ ꯂꯧꯗꯣꯛꯑꯝꯗꯥꯏꯗ꯭ꯔꯥ ꯂ ꯂꯧ ꯁꯃꯝ ꯍꯥꯏꯔꯦ ꯇꯥꯏꯗ ꯃꯤꯗ꯭ꯔꯍ
ꯐꯖꯩ ꯑꯗꯨꯅ ꯍꯦ ꯐꯔꯦ ꯁꯅꯥ ꯁꯅꯤꯔꯅꯦ
ꯑꯩꯈꯣꯏ ꯃꯥꯗꯤ ꯁꯥ ꯍꯥꯏꯕꯅꯤ ꯈꯪꯗꯦꯅꯦ
ꯑꯩꯒꯤ ꯑꯣꯏꯅ ꯁꯥꯕꯤꯔꯣ ꯀꯩꯅꯣ
ꯁꯟꯇꯔꯥꯅꯦ ꯌꯥꯗ꯭ꯔꯣ
ꯖꯥꯊꯤ ꯀꯣꯛꯁꯦ ꯉꯥꯎꯔꯦꯔꯣꯏꯕ ꯋꯥꯟꯗꯔ ꯂꯩꯈꯥꯗ
ꯌꯥ ꯅꯣꯡꯁꯦ ꯍꯞꯇꯥ ꯑꯃꯨꯛ ꯀꯨꯝꯕ ꯁꯨꯔꯗꯤ ꯂꯧꯕ ꯄꯥꯟꯅꯔꯅꯤ ꯃꯤ ꯑꯌꯥꯝꯕ
ꯗꯦꯠ ꯀꯌꯥꯗ ꯆꯥꯖꯦ ꯍꯥꯏꯩꯅꯣ
ꯅꯪ ꯄꯁꯥꯂꯦ ꯍꯥꯏꯗꯤ ꯌꯥꯔꯦ ꯀꯩꯅꯣ
ꯗꯦꯠ ꯁꯚꯦꯟ ꯑꯥꯏꯠ ꯑꯗꯨꯋꯥꯏꯗ ꯅꯪ ꯄꯤꯔꯛꯇꯣꯏꯅꯤ ꯀꯩꯅꯣ
ꯀꯩꯅꯣ
ꯑꯗꯨ ꯅꯠꯇꯗꯤ ꯌꯥꯔꯣꯏ ꯊꯕꯛ ꯆꯥꯍꯧꯧꯕꯗꯤ
ꯁꯗꯂ ꯏꯗ
ꯍꯗꯤꯦꯗ ꯈꯣꯏꯕꯨꯡꯉꯣ ꯑꯗꯨꯨ ꯍꯅ ꯇꯤꯟ ꯆꯥꯠꯇꯣꯏꯅꯦ ꯈꯣꯏꯃ ꯌꯥꯔꯣꯏ
ꯁꯦꯟꯁꯂꯤ ꯕꯁꯗ
ꯎꯝ
ꯉꯍꯒꯣꯏꯗꯤ
ꯁꯟꯗꯦ ꯁꯟꯗꯦ ꯀꯊꯅꯤ ꯀꯥꯏꯅ
ꯉꯅꯤ ꯆꯄ꯭ꯔꯕ
ꯆꯂꯦ
ꯎꯝ
ꯆꯠꯂꯤ ꯆꯠꯂꯤ
ꯆꯦꯡ ꯅꯨꯡꯗꯨ ꯈꯔ ꯂꯧꯕ ꯂꯥꯛꯇꯗꯤ ꯌꯥꯔꯔꯣꯏꯒꯦꯗ ꯅꯪꯅ ꯄꯣꯔꯣꯛ ꯇꯥꯕꯗꯨ
ꯀꯨꯀꯔꯅ ꯀꯥꯝꯒꯗꯕꯅꯤ ꯀꯨꯀꯔ ꯂꯩꯇ꯭ꯔꯣ
ꯔꯥꯁꯒꯣꯂꯦꯖꯗꯗꯤ
ꯀꯨꯀꯔ ꯂꯩꯇ ꯍꯥꯏꯕ
ꯖꯥꯡꯂꯣ ꯅꯨꯡꯉ ꯍꯥꯏꯁꯦ
ꯀꯨꯀꯔ ꯀꯥ ꯐꯦ ꯆꯥꯎꯅ ꯊꯨꯅ ꯀꯥꯝꯅꯕ ꯀꯨꯀꯔ ꯂꯩꯇ꯭ꯔꯕ
ꯀꯔꯤ ꯏꯟꯖꯥꯡ ꯊꯣꯡꯉꯤꯀꯥꯟꯗ ꯆꯥꯛ ꯔꯁ ꯀꯄꯔ ꯊꯥꯈꯤꯕꯕꯨ ꯀꯔꯤ ꯊꯨꯅ ꯃꯨꯗꯔꯤꯒꯅꯣ
ꯁꯤ ꯈꯨꯠ ꯇꯩꯅꯕ ꯀ꯭ꯔꯤꯝꯁꯤꯅꯥ ꯀꯩꯅꯣ ꯑꯉꯧꯕꯁꯤꯅ ꯇꯞꯇꯥꯏ ꯇꯞꯇꯥꯏ ꯍꯟꯖꯜꯂꯛꯑꯦ ꯑꯗꯨ ꯌꯦꯜꯂꯣꯁꯤꯅ ꯑꯗꯨꯝ ꯈꯤꯇꯪ ꯈꯤꯇꯪ ꯍꯜꯂꯛꯑꯦ ꯍꯥꯏꯕ ꯀꯔꯤ ꯃꯔꯝꯒꯤꯅꯣ ꯄꯨꯁꯤꯅꯤꯗ
ꯑꯩꯁꯨ ꯑꯝꯇ ꯂꯩꯖꯔꯕꯕꯅꯦ ꯍꯧꯖꯤꯛ ꯐꯦꯁ ꯋꯥꯁꯇ ꯀꯩꯗꯒꯤ ꯑꯝꯇ ꯅꯪꯒꯤ ꯇꯣꯂꯣꯞ ꯅꯪꯒꯤ ꯇꯣꯂꯣꯞ ꯆꯪꯉꯛꯄ ꯉꯥꯏꯃꯦ ꯑꯩꯁꯦ
ꯀꯔꯤ ꯑꯣꯏꯔꯣꯏ ꯏꯕꯨꯡꯉ ꯑꯣꯏꯈꯤꯔꯣꯏ ꯁꯞꯗ ꯑꯗꯨ ꯑꯦꯕꯥꯎꯕ ꯆꯪ ꯐꯉꯥꯏꯅꯤꯒ ꯍꯔꯥꯎꯔꯦꯅꯦ ꯇꯥ ꯅꯨꯡꯁꯤꯔꯦꯅꯤꯌꯦ
ꯔꯥꯖꯅꯤꯕꯂꯥ ꯀ ꯅꯨꯄꯥ ꯃꯃꯥꯒ ꯍꯦ ꯄꯣ ꯍꯣꯃꯣꯁ ꯄꯄꯗꯣ ꯑꯗꯨꯒ ꯚꯗꯤꯑꯣ ꯑꯃ ꯊꯨꯕꯛ ꯌꯦꯡꯗ꯭ꯔꯤꯕ
ꯀꯩꯕꯤꯗꯤꯑꯣ
ꯏꯕꯥꯟꯅꯤ ꯄꯩꯁꯥ ꯈꯔ ꯊꯣꯛꯑꯕꯅꯤꯅ ꯒꯥꯔꯤ ꯃꯆꯥ ꯑꯃ ꯂꯩꯔꯁꯤꯒꯥꯏ
ꯒꯥꯔꯤ ꯀꯛ ꯈꯠꯀꯤ
ꯑꯗꯨ ꯑꯣꯏꯔꯝꯒꯅꯤ ꯑꯗꯨꯒ ꯔꯥꯅꯤꯕꯂꯥꯒꯤ ꯃꯤꯡꯗ ꯂꯧꯁꯤꯔꯤ ꯅꯨ ꯑꯗꯨꯅ ꯍꯥꯏꯗꯤ ꯐ
ꯑꯩ ꯑꯩ ꯐꯨꯜꯗꯤ ꯌꯦꯡꯗ꯭ꯔꯤ ꯑꯗꯨꯒ ꯌꯦꯗꯤ ꯌꯥ ꯑꯩꯗꯤ ꯃꯇꯦꯛ ꯃꯇꯦꯛ ꯊꯥꯒꯠꯂꯛꯄꯗ ꯌꯦꯡꯕꯅꯦ ꯔꯅꯤꯕ ꯂꯥꯛꯑꯂꯣꯏ ꯌꯦꯡꯉ ꯛꯇꯅ ꯌꯦꯡꯗꯧ ꯀꯨꯏ
ꯑꯉ ꯑꯃꯕꯨ ꯊꯣ ꯕꯤꯍꯣꯏ ꯑꯣꯡꯈꯅꯥ꯭ꯔꯕ ꯈꯪꯗ
ꯅ ꯃꯥꯅꯁꯒꯤ ꯌꯥꯝ ꯀꯛ ꯆ ꯂꯩ ꯍꯥꯏꯗꯤ
ꯍꯥꯥ
ꯁꯛꯀꯥꯁ ꯂꯩꯌꯦ
ꯀꯅꯥ ꯍꯥꯏꯕ
ꯇꯣꯝꯕꯤꯗꯣ ꯗꯤꯄꯤꯀꯥ ꯑꯣꯏ ꯔꯣꯝꯗ ꯐꯤꯈ꯭ꯔꯅꯦ ꯀꯩꯀꯥ ꯑꯦꯚꯔꯗꯥꯏꯁ ꯇꯧꯕꯩ ꯂꯥꯛꯑꯝꯕꯅꯦꯕ
ꯑꯥ
ꯑꯗꯨꯚꯔ ꯃ
ꯀꯩꯅꯣꯁꯦ ꯔꯥꯅꯤꯁꯦ ꯀꯩꯅꯩꯅꯣ ꯁꯟꯖꯦꯃꯗ ꯅꯠꯇ꯭ꯔꯣ
ꯎꯝ ꯋꯥꯅꯤ ꯂꯋꯥꯅꯤ ꯄꯅꯤ
ꯏꯝꯐꯥꯜ ꯑꯩꯈꯣꯏ ꯀꯦꯟꯗ꯭ꯔ ꯄꯨꯜꯂꯤꯅꯦ ꯑꯗꯨꯗꯤ
ꯄꯨꯗꯦ
ꯀꯃꯥꯏ ꯀꯃꯥꯏꯅ ꯄꯨꯟꯗ꯭ꯔꯤꯕ ꯁꯟꯖꯤꯕꯝꯖꯦꯂꯝꯂꯥꯏ ꯀꯦꯟꯗ꯭ꯔꯅꯤꯅꯦ
ꯍꯣꯏ ꯀ ꯌꯦꯗ ꯑ ꯋꯥꯏꯒꯤ ꯆꯠ
ꯃꯁꯛꯇꯨꯒ ꯑꯦꯛꯇꯤꯡꯕꯨꯗꯤ ꯍꯩꯕ
ꯑꯩꯅꯀꯤ ꯁꯟꯗꯅ ꯑꯣꯏꯒꯅꯤ
ꯑꯣꯏꯕꯅꯤꯣ
ꯍꯥꯥꯕꯅꯤꯌꯦꯗ ꯃꯥꯏꯅꯦ
ꯀꯤꯁꯟ ꯅꯣꯏꯒꯤ ꯃꯣꯏ ꯃꯌꯨꯝꯗꯤ ꯍꯟꯇꯛ ꯂꯥꯟꯗ ꯌꯥꯎꯕ ꯃꯥꯜꯂꯦ
ꯀꯣꯏ
ꯃꯥꯅ ꯕꯤꯖꯣ ꯊꯥꯥꯎ ꯊꯝꯕ ꯃꯥꯔꯦ ꯌꯨꯝ ꯁꯥꯕꯁꯨ ꯀꯨꯏꯗ꯭ꯔꯤꯕꯅꯤ ꯃꯩ ꯊꯥꯗꯣꯛꯈ꯭ꯔꯦ
ꯀꯂꯥꯏꯗꯦ ꯏꯅꯣꯃꯣꯏꯦ
ꯍꯅꯦ ꯁꯁꯥꯞ ꯀꯗꯔ
ꯎꯦꯕ
ꯁꯤ ꯇꯍꯒ ꯏꯂ ꯅꯨꯡꯉꯑꯒ ꯌꯦ ꯇꯧꯕꯩꯗꯤ ꯂꯣꯏ ꯅꯨꯡꯉꯥꯏꯕ ꯃꯉꯥꯥꯟꯗꯒꯤꯩ ꯍꯧꯅ
ꯅꯨꯡꯉꯔꯝ
ꯂꯥꯏꯔꯕ ꯋꯥꯔꯜꯗꯣ ꯑꯗꯨꯒꯤ ꯊꯦꯡꯅꯗ꯭ꯔꯤꯕꯣ
ꯌꯥꯅꯤꯡꯗꯦ ꯑꯗꯨ ꯑꯗꯨꯅ ꯄꯥꯠꯇ ꯋꯥ ꯌꯥꯟ
ꯃꯥꯏꯅꯦ ꯍꯥꯏꯥ ꯌꯎꯗ
ꯒꯥꯔꯤ ꯑꯃ ꯑꯩꯅ ꯍꯦꯛ ꯌꯣꯟꯁꯤꯜꯂꯨꯕꯗꯒꯤ ꯚꯔꯅꯥ ꯑꯃ ꯌꯣꯟꯁꯤꯜꯂꯨꯕꯗꯒꯤ ꯑꯁꯤ ꯑꯁꯤ ꯑꯉꯥꯡꯁꯤ ꯅꯨꯄꯤꯁꯤꯛ ꯊꯤꯈ꯭ꯔꯦ ꯍꯥꯏꯕ ꯀꯩꯅꯣꯝ ꯊꯥꯒꯠꯂꯛꯏ
ꯀꯦꯇꯥꯒ ꯌꯣꯟꯖꯜꯂꯝ ꯇꯥꯗꯤ ꯂꯣꯏꯕ ꯋꯥꯅꯤꯅꯦ ꯀꯥꯏꯕ
ꯍꯝ ꯅꯅꯦꯅꯦ
ꯀꯗꯤ ꯎꯃ ꯀꯕ ꯋꯥꯅꯤꯗꯃ ꯁꯥ
ꯉꯁꯥꯏꯅ ꯑꯃꯨꯛ ꯀꯩꯅꯣ ꯊꯥꯒꯠꯗꯧ ꯏ ꯃꯥꯏ ꯅꯨꯄꯤꯗꯨꯅ ꯀꯞꯄꯒꯤ ꯚꯗꯤꯑꯣ
ꯉꯗꯦ
ꯑꯩ ꯉꯁꯥꯏ ꯊꯦꯡꯅꯩ ꯃꯄꯤ ꯑꯣꯔ ꯇꯥꯕꯒꯤ
ꯑ ꯂꯅꯨꯗꯦ
ꯎꯝ ꯎꯝ ꯂꯥꯏꯌꯦꯡ ꯃꯃꯤꯠꯀꯤꯁꯨ ꯀꯩꯅꯣ ꯇꯧꯕ ꯃꯥꯜꯂꯤꯗ ꯅꯨꯄꯤ ꯀꯣꯏꯕꯒꯤ ꯇꯧꯕ ꯃꯥꯜꯂꯤꯗ ꯀꯃꯦꯟ ꯈꯔꯗ ꯎꯍꯧ ꯀꯃꯦꯟ ꯈꯔꯗ ꯎꯔꯛꯑꯦꯕꯩ ꯍ
ꯍꯥꯏꯖꯤꯟꯗꯦꯔꯁꯨꯨꯡ ꯃꯥ ꯃꯥꯟꯅꯕ ꯁꯤꯜꯂꯕꯅꯦ ꯍ
ꯀꯔꯤ ꯃꯔꯝꯒꯤ ꯑꯗꯨꯒ ꯈꯥꯝꯕꯟꯅꯕꯗꯕꯨꯛꯇ ꯍꯨ ꯊꯥꯁꯤꯟꯅ ꯌꯥꯕ꯭ꯔꯣ
ꯈꯝꯕꯟꯅꯕꯗꯅꯤꯅꯦ ꯑꯩꯈꯣꯏꯒꯤ ꯕꯕꯥꯒꯤ ꯃꯅꯥꯎꯄꯥ ꯑꯝꯗ ꯆꯠꯈ꯭ꯔꯤꯁꯦ
ꯁꯨꯃꯥꯏꯅ ꯇꯧꯕꯒ
ꯈꯝꯕꯔ ꯅꯕꯗ ꯍꯥꯥ
ꯍꯣ ꯂꯣꯏꯕ ꯀꯥꯟꯗ ꯅꯨꯄꯤꯃꯥꯏꯅꯕꯤꯗꯨ ꯂꯥꯛꯇ꯭ꯔꯣ
ꯍꯣꯏ ꯂꯥꯛꯑꯦ ꯀ ꯍꯥꯏꯅ ꯑꯩꯈꯣꯏ ꯈꯔ ꯄꯤ ꯑꯩ ꯒ꯭ꯌꯥꯟ ꯇꯥꯗꯦ
ꯀꯩꯅꯣꯝꯗꯒꯤ ꯅꯨꯄꯤꯅꯣꯕ
ꯑꯥ
ꯀꯩꯂ ꯌꯥꯝ ꯅ ꯅꯨꯄꯤꯤ ꯅꯣꯕ
ꯎꯗꯔꯤ ꯄꯣꯛꯀ ꯁꯥꯏꯗꯪꯁꯤ
ꯐꯣ ꯇꯣ ꯋꯥꯗꯤ ꯂꯩ ꯂ ꯅ ꯇꯔꯦ ꯐꯣꯇꯣꯒꯥꯗꯤ ꯂꯩꯔꯤꯕꯕꯣ
ꯀꯅꯥꯒꯤꯕꯣ ꯇꯧꯅꯣ
ꯃꯥꯒꯦ
ꯈꯪꯗꯦ ꯑꯩ ꯑꯗꯨꯝꯕꯒ ꯏꯝ
ꯑꯥ ꯁꯤꯖ ꯂꯩ ꯁꯥꯔꯤ ꯀꯁꯤꯤ ꯑꯣꯏꯔꯤ ꯐꯥꯀꯂꯣ
ꯀꯕꯥ
ꯁꯤꯁꯦ ꯂꯩ ꯁꯥꯔꯤꯅ ꯊꯤꯑꯣꯔꯤ ꯐꯥꯒꯠꯂꯛꯀꯅꯨ ꯌꯦꯡꯅꯤꯡꯗꯦꯕ
ꯑꯣ ꯇꯔꯤ ꯐ ꯂꯩꯒ ꯌꯥꯅꯤ ꯀꯗꯤ
ꯀꯔꯤꯅ
ꯑ ꯐꯣ ꯑꯅꯤ ꯂꯩ ꯀ
ꯁꯛꯁꯨ ꯐꯖꯕꯅꯤ ꯐꯖꯔꯝꯒꯅꯤ
ꯍꯥꯏꯖꯗꯗꯤ ꯀꯩꯩꯅꯣ
ꯀꯕꯨ ꯄꯤꯖꯔꯝ
ꯑꯦ ꯅꯣꯡ ꯈꯔ ꯆꯨꯔꯛꯑꯗꯤ ꯂꯧ ꯅꯨꯡꯁꯨ ꯈꯔ ꯐꯒꯗꯕ ꯑꯁꯟꯗꯁꯨ ꯀꯨ ꯀꯥꯉ ꯍꯥꯏꯔꯤꯅꯤ
ꯀꯇ ꯋꯥ ꯍꯥꯏꯔꯕꯅꯤꯅ ꯀꯩ ꯋꯥꯅꯤ ꯍꯥꯏꯥꯏꯅ ꯂꯩꯒꯦ ꯍꯥꯏꯁꯦ
ꯋꯥꯕꯨꯗꯤ ꯋꯥꯗꯦꯕꯨ ꯁꯦꯡ ꯆꯥꯛꯁꯨ ꯄꯔꯣꯏ ꯂꯩꯕꯅꯤꯅ
ꯑꯁ ꯑꯩꯗꯤ ꯇꯧꯕꯁꯦ ꯌꯥꯝ ꯇꯥꯅꯤꯡꯗ꯭ꯔꯦꯕ ꯑꯩꯗꯤ ꯑꯋꯣꯏꯕ ꯁꯩꯇ ꯅꯧ ꯇꯥꯅꯤꯡꯌꯦꯦ
ꯅꯣꯏꯗꯤ ꯂꯧꯎꯔꯤꯕꯣ
ꯑꯣꯏꯏ ꯀꯅ
ꯁꯤꯒꯤ ꯀꯩꯅꯣ ꯁ꯭ꯋꯥꯏꯁꯤꯁꯨ ꯑ ꯍꯧꯔꯥꯕꯤ ꯁ꯭ꯋꯥꯏꯒꯤ ꯂꯝꯍꯥꯡꯈꯩꯗꯨꯁꯨ ꯊꯣꯟꯖꯟꯕ ꯂꯣꯏ ꯍꯧꯔ ꯃꯥꯜꯂꯦꯅꯦ ꯑꯌꯥꯝꯕ
ꯈꯟꯗꯤ ꯆꯌꯦ ꯑꯣꯂꯣ ꯑꯗꯨ ꯈꯪꯉꯅꯤ
ꯏꯅꯥꯎꯅ ꯈꯩ ꯂꯩꯔꯒ ꯌꯦꯡꯈ꯭ꯔꯣ ꯍꯥꯏꯁꯤꯕꯣ
ꯊꯕꯛ ꯌꯥꯝ ꯂꯩꯇꯕ ꯃꯤ ꯑꯣꯏꯅ ꯎꯔꯨꯔ ꯖꯥꯠꯂꯥ ꯑꯩꯈꯣꯏꯁꯦ
ꯁꯤ ꯑ ꯑꯗꯨꯅꯔꯦ ꯅꯣꯡꯉꯥ ꯅꯨꯃꯤ ꯇꯥ ꯇꯨꯝꯃꯤꯗꯨꯅ
ꯇ ꯅꯪꯕꯤ ꯇꯨꯝꯇ꯭ꯔꯦ ꯅꯪꯕꯤ ꯇꯨꯝꯇ꯭ꯔꯦ
ꯇꯨꯀ ꯁꯒꯦ ꯐꯗꯤ
ꯈꯪꯉꯝꯃꯣꯏ ꯅꯣꯡꯉꯥꯜꯗ ꯅꯨꯃꯤꯠ ꯇꯧ ꯉꯧꯋꯦ ꯀꯥꯔꯤꯗꯣ ꯃꯥꯏ ꯑꯃꯨꯕꯗꯨꯒ ꯀꯥ ꯈꯜ ꯂꯩꯦꯒ
ꯎ
ꯃꯥꯏꯗꯨꯃ ꯈ ꯉꯧꯔꯗꯤ ꯐꯕ
ꯄꯨꯔ ꯕꯗꯥꯃꯤ ꯅꯣꯡꯅꯤꯡ ꯇ ꯍꯥꯏꯒꯏ ꯀꯣ
ꯀꯔꯤꯅꯣ
ꯐꯒ ꯌꯥꯝ ꯑꯃ